ꯇꯥꯔꯕ ꯑꯣꯏꯕꯨꯗꯤ ꯇꯥꯔꯦ
ꯑꯣ ꯇꯥꯔꯦ ꯇꯥꯔꯦ ꯀꯩꯗꯧꯔꯝꯃꯤꯅꯣ ꯍꯧꯖꯤꯛꯄꫭ
ꯑꯣ ꯑ ꯉꯁꯤꯗꯤ ꯀꯩꯅꯣ ꯇꯧꯋꯦ ꯆꯥꯛ ꯆꯥꯇꫭꯛꯄ ꯌꯥꯝ ꯀꯨꯏꯕ ꯑꯣꯏꯗ꯭ꯔꯦꯕꯀꯣ ꯑꯗꯨꯒꯤ ꯆꯥꯛꯆꯥꯥꯇꯣꯞꯄꯒꯤ ꯁꯨꯝ ꯉꯥꯛꯇꯪ ꯂꯩꯔꯝꯃꯤ ꯍꯥꯏꯇꯥꯔꯦ ꯐꯣꯟꯃꯦꯗꯒ ꯑꯗꯨ ꯃꯔꯨꯞ ꯐꯣꯟ ꯇꯧꯔꯛꯄꯁꯦ ꯑꯗꯨꯝ ꯉ ꯋꯥꯔꯤ ꯉꯥꯏꯍꯥꯛ ꯁꯥꯟꯅꯊꯣꯛꯑꯒꯦꯅ ꯍꯥꯏꯕꯗꯤ ꯇꯨꯝꯗꯧꯁꯨ ꯉꯥꯛꯇꯪ ꯋꯥꯠꯂꯤꯅꯀꯣ ꯑꯗꯨ ꯃꯔꯨꯞꯇꯤ ꯆꯥꯛ ꯌꯦꯟꯁꯥꯡ ꯆꯥꯔꯕꯣ ꯀꯃꯥꯏꯅ ꯇꯧꯒꯦ ꯀꯩꯀꯩ ꯃꯊꯦꯜ ꯆꯥꯔꯒꯦ
ꯑꯧ ꯆꯥꯏꯔꯦ ꯆꯥꯏꯔꯦ ꯉꯁꯤꯁꯦꯀꯣ ꯑꯩꯈꯣꯏꯒꯤ ꯏꯟꯗꯤꯌꯦꯝꯅꯦ ꯑꯗꯒꯤ ꯍꯋꯥꯏ ꯑꯁꯥꯡꯕꯤꯅꯦ ꯑꯩꯈꯣꯏ ꯊꯥꯎ ꯇꯧꯔꯒ ꯉꯥꯔꯤ ꯌꯥꯎꯗꯕꯗ ꯂꯩꯅ ꯊꯥꯎ ꯇꯧꯔꯒ ꯃꯣꯔꯣꯏ ꯀꯥꯍꯜꯂꯒ ꯏꯔꯣꯟꯕꯗꯣ ꯑꯗꯨꯃꯥꯏꯅ ꯔꯣꯜꯗ ꯌꯥꯝ ꯍꯥꯎꯋꯦ ꯍꯥꯏꯗꯤ ꯅꯣꯡꯄꯥꯇ ꯑꯗꯨꯝ ꯆꯥꯕꯁꯨ ꯍꯥꯎꯋꯦꯕꯀꯣ ꯅꯨꯡꯇꯤꯒꯤ ꯑꯗꯨꯝ ꯉꯥꯔꯤ ꯌꯥꯎꯕ ꯆꯥꯔꯒ ꯅꯣꯡꯄꯥꯇꯣꯛꯀ ꯆꯥꯕ ꯁꯨꯝ ꯃꯍꯥꯎ ꯑꯃ ꯑꯗꯨꯝ ꯂꯩꯍꯟꯕꯗꯣ ꯑꯗꯨꯃꯥꯏꯅ ꯇꯧꯔꯦ ꯅꯣꯏꯗꯤ ꯀꯩꯀꯩ ꯆꯥꯔꯒꯦ
ꯑꯣ ꯑꯩꯈꯣꯏꯒꯤ ꯑꯣꯏꯅꯗꯤ ꯉꯁꯤꯁꯦ ꯂꯐꯨ ꯇꯧꯔꯦꯀꯣ ꯂꯐꯨ ꯏꯔꯣꯟꯕ ꯑꯃ ꯑꯗꯨꯒ ꯑꯗꯨꯝ ꯁꯥꯏꯠꯇ ꯉꯥ ꯉꯧꯕ ꯃꯆꯥ ꯑꯃ ꯍꯥꯏꯇꯥꯥꯔꯦꯀꯣ ꯑꯗꯨꯃꯥꯏꯅ ꯇꯧꯔ ꯌꯥꯥꯔꯦ ꯑꯗꯣ ꯅꯪꯅ ꯍꯧꯖꯤꯛꯀꯤ ꯃꯔꯣꯏ ꯉꯧꯕ ꯄꯜꯂꯛꯄꯗꯣ ꯃꯔꯣꯏ ꯉꯧꯕ ꯈꯛꯇꯪ ꯄꯜꯂꯛꯄꯗ ꯑꯩꯁꯦ ꯃꯅꯝ ꯌꯥꯝ ꯅꯨꯡꯁꯤꯕꯅꯦꯕꯀꯣ ꯃꯔꯣꯏ ꯉꯧꯕꯁꯦ ꯑꯗꯨ ꯃꯅꯝ ꯅꯨꯡꯁꯤꯕꯗꯣ ꯑꯣꯏꯅ ꯐꯥꯎꯈꯤꯕ ꯍꯥꯏꯇꯥꯥꯔꯦ ꯏꯁꯥꯗ ꯑꯗꯨꯅ ꯌꯥꯝ ꯍꯥꯎꯔꯝꯗꯧ ꯃꯥꯜꯂꯤ ꯌꯦꯟꯖꯥꯡꯗꯣ ꯑꯗꯣ ꯍꯌꯦꯡꯁꯤꯕꯨ ꯁꯨꯝ ꯀꯣꯏꯕ ꯈꯣꯠꯄ ꯆꯠꯀꯗꯕ ꯂꯩꯕ꯭ꯔꯣ ꯀꯃꯥꯏ ꯀꯃꯥꯏꯅ ꯇꯧꯒꯦ ꯍꯌꯦꯡꯒꯤ ꯄ꯭ꯂꯥꯟ ꯀꯩꯀꯥ ꯀꯔꯤ ꯀꯔꯤꯝ ꯂꯩꯇꯕ꯭ꯔꯣ ꯀꯃꯥꯏꯅ ꯇꯧꯒꯦ
ꯍꯌꯦꯡꯁꯦ ꯈꯪꯅꯤꯡꯅꯦ ꯑꯗꯨꯝ ꯁꯪꯒꯗꯧꯕ ꯃꯥꯟꯁꯦ ꯍꯥꯏꯕꯗꯤꯀꯣ ꯀꯩ ꯍꯥꯏꯅꯤ ꯏꯃꯥꯟꯅꯕ ꯑꯃꯁꯨ ꯂꯥꯛꯀꯅꯦꯕ ꯏꯃꯥꯟꯅꯕ ꯑꯃ ꯂꯥꯛꯄꯅꯤꯅ ꯃꯥꯒꯤ ꯃꯥ ꯂꯥꯛꯕꯅꯤ ꯆꯠꯊꯣꯛ ꯈꯣꯇꯄ ꯇꯧꯕꯁꯨ ꯅꯨꯡꯉꯥꯏꯇ꯭ꯔꯦ ꯑꯗꯣ ꯍꯣꯏ ꯃꯥ ꯀꯩꯣ ꯀꯣꯏꯔꯨꯁꯤ ꯈꯣꯠꯂꯨꯁꯤ ꯍꯥꯏ ꯇꯥꯔꯗꯤ ꯆꯠꯇꯣꯏꯅꯦꯕꯀꯣ ꯑꯗꯨꯣ ꯈꯪꯗꯦꯗꯣ ꯅꯪꯗꯤ ꯊꯕꯛ ꯏꯪꯈꯥꯡ ꯆꯠꯇꯣꯏꯔꯣ ꯀꯃꯥꯏꯅ ꯇꯧꯗꯣꯏꯅꯣ
ꯍꯣꯏ ꯑꯩꯈꯣꯏꯒꯤ ꯑꯣꯏꯅꯗꯤ ꯆꯠꯀꯗꯕꯗꯤ ꯃꯥꯜꯂꯦ ꯍꯥꯏꯕꯗꯤ ꯍꯧꯖꯤꯛ ꯍꯌꯦꯡ ꯆꯠꯀꯗꯕ ꯊꯕꯛ ꯑꯣ ꯍꯧꯖꯤꯛ ꯐꯥꯎꯕ ꯑꯗꯒꯤ ꯉꯁꯥꯏꯁꯨ ꯀꯩꯝꯇ ꯍꯥꯏꯕꯗꯤ ꯊꯣꯡ ꯊꯤꯡꯕ ꯈꯣꯠꯄꯒꯤ ꯃꯔꯝꯗ ꯀꯩꯝꯇ ꯍꯥꯏꯅꯗꯦꯕ ꯀꯣ ꯑꯗꯨꯅ ꯆꯠꯄꯒꯤ ꯃꯑꯣꯡꯗꯅꯤ ꯍꯧꯖꯤꯛ ꯂꯩꯔꯤꯁꯤꯗ ꯑꯗꯨꯝ ꯆꯠꯁꯤ ꯆꯠꯇꯧ ꯃꯥꯜꯂꯦꯀꯣ ꯀꯩꯁꯨ ꯊꯦꯡꯗꯧꯇꯤ ꯃꯥꯜꯂꯅꯤ ꯀꯣ ꯑꯗꯨ ꯌꯥꯝ ꯐꯩꯌꯦꯅ ꯃꯥꯟꯅꯕꯗꯨ ꯂꯥꯛꯑꯒꯗꯤ ꯀꯣꯏꯊꯣꯛꯃꯤꯟꯅꯔꯨꯔꯣ ꯍꯥꯏꯕꯗꯤ ꯑꯗꯨꯝ ꯑꯅꯛꯄ ꯈꯤꯇꯪ ꯌꯥꯝ ꯂꯥꯞꯅ ꯆꯠꯄ ꯅꯨꯡꯉꯥꯏꯇꯦ ꯍꯥꯏꯔꯁꯨ ꯑꯅꯛꯄ ꯆꯠꯐꯝ ꯂꯩꯕꯗꯀꯣ ꯒꯥꯔꯤ ꯅꯨꯡꯂꯤ ꯂꯩꯇꯦ ꯍꯥꯏꯔꯒꯅ ꯑꯗꯨꯝ ꯈꯣꯡꯅ ꯆꯠꯄ ꯌꯥꯕ ꯖꯒꯥ ꯍꯥꯏ ꯌꯦꯡꯃꯤꯟꯅꯔꯁꯨ ꯌꯥꯏ ꯉꯥꯏꯍꯥꯛ ꯄꯣꯊꯥꯕ ꯑꯣꯏꯅ ꯋꯥꯛꯀꯤꯡ ꯑꯣꯏꯅꯀꯣ ꯑꯗꯗꯒꯤ ꯒꯥꯔꯤ ꯂꯩ ꯍꯥꯏꯔꯒꯅ ꯈꯤꯇꯪ ꯂꯥꯞꯊꯣꯛꯄ ꯑꯃꯝꯗ ꯆꯠꯀꯦ ꯍꯥꯏꯔꯒꯁꯨ ꯑꯗꯨꯝ ꯊꯝꯕꯥꯜ ꯍꯧꯕ ꯃꯈꯩ ꯀꯀꯥꯗ ꯌꯦꯡꯃꯤꯟꯅꯔꯨꯒꯦ ꯍꯥꯏꯔꯒꯁꯨꯀꯣ ꯑꯗꯨꯝ ꯌꯥꯏꯗꯅꯀꯣ ꯃꯤ ꯂꯥꯛꯑꯒꯗꯤ ꯍꯣꯏ ꯆꯥꯛ ꯆꯥꯃꯤꯟꯅꯔꯒ ꯌꯨꯝꯗ ꯑꯗꯨꯝ ꯂꯩꯁꯤꯟꯕꯗꯁꯨ ꯍꯦꯛ ꯅꯨꯡꯉꯥꯏꯇ ꯊꯤꯗꯅꯀꯣ ꯑꯗꯨꯅ ꯆꯥꯛꯆꯥ ꯀꯩꯀꯥ ꯆꯥꯐꯝ ꯊꯣꯛꯄ ꯆꯥꯔꯒ ꯑꯗꯨꯝ ꯉꯥꯏꯍꯥꯛ ꯑꯗꯨꯝ ꯊꯣꯛꯃꯤꯟꯅꯔꯨ ꯑꯗꯨꯅꯗꯤ ꯐꯒꯗꯕ ꯃꯥꯜꯂꯦ ꯑꯩꯒꯤ ꯋꯥꯈꯜꯗꯗꯤꯀꯣ
ꯍꯣꯏ ꯍꯣꯏ ꯌꯦꯡꯒꯦꯀꯣ ꯑꯗꯨꯝ ꯍꯥꯏꯕꯗꯤ ꯆꯠꯊꯣꯛ ꯈꯣꯠꯇꯄ ꯃꯤ ꯑꯃ ꯂꯥꯛꯄꯅꯤꯅꯀꯣ ꯌꯨꯝꯗ ꯑꯃ ꯂꯩꯁꯤꯟꯕꯁꯨ ꯃꯥꯁꯨ ꯍꯥꯏꯗꯤ ꯇꯟꯖꯔꯛꯇꯣꯏꯅꯦꯕꯀꯣ ꯑꯗꯨꯒ ꯑꯩ ꯅꯉꯣꯟꯗ ꯍꯪꯒꯦ ꯇꯧꯔꯤꯁꯦ ꯀꯩꯅꯣꯁꯥꯏ ꯀꯩꯅꯣꯝ ꯍꯪꯒꯦ ꯇꯧꯔꯝꯕꯒꯤꯅꯦ ꯀꯥꯎꯈ꯭ꯔꯦꯅꯦ ꯑꯗꯨꯗꯣ ꯅꯣꯏ ꯍꯌꯦꯡ ꯀꯥꯡꯒꯗꯤ ꯈꯦꯁꯤ ꯍꯧꯕ ꯈꯣꯠꯄꯗꯤ ꯇꯧꯗꯣꯏꯔꯣ ꯀꯃꯥꯏꯅ ꯇꯧꯕꯅꯣ
ꯀꯥꯡꯒꯤꯁꯦ ꯍꯣꯏ ꯑꯗꯨꯝ ꯍꯧꯔꯗꯧꯗꯤ ꯃꯥꯜꯂꯦ ꯍꯥꯏꯕꯗꯤ ꯃꯥꯟꯗꯣꯞ ꯅꯨꯡꯗꯣꯞꯇ ꯆꯠꯇꯅ ꯈꯣꯠꯇꯅ ꯇꯧꯕꯗꯣ ꯀꯌꯥ ꯁꯨꯝ ꯍꯥꯏꯕꯗꯤ ꯀꯨꯏꯔꯦ ꯍꯥꯏꯕ ꯇꯥꯔꯦꯀꯣ ꯇꯧꯔꯛꯇꯕ ꯁꯨꯝ ꯑꯗꯒꯤ ꯑꯉꯥꯡ ꯑꯣꯏꯔꯤꯉꯩꯗꯕꯨꯗꯤ ꯌꯥꯝ ꯇꯣꯏꯅ ꯆꯠꯂꯝꯃꯦ ꯑꯗꯣ ꯍꯧꯖꯤꯛꯇꯤ ꯈꯤꯇꯪ ꯁꯨꯝ ꯂꯦꯞꯈꯤꯕꯗꯒꯤ ꯏꯁꯥꯁꯦ ꯍꯦꯛ ꯆꯠꯀꯗꯕꯗꯨꯁꯨ ꯈꯤꯇꯪꯈꯧꯗ ꯆꯥꯕꯗꯨꯅ ꯇꯧꯔꯦꯕꯀꯣ ꯑꯗꯨꯅ ꯆꯠꯀꯗꯕ ꯃꯥꯟꯗ꯭ꯔꯦ ꯑꯗꯨꯅ ꯌꯨꯝꯗ ꯑꯗꯨꯝ ꯑꯩꯈꯣꯏ ꯃꯥ ꯍꯣꯏ ꯑꯗꯨꯝ ꯇꯧꯔꯒ ꯍꯧꯍꯧꯗꯧꯗꯤ ꯃꯥꯜꯂꯦꯕꯀꯣ ꯍꯥꯏꯕꯗꯤ ꯃꯊꯦꯜ ꯂꯨꯀꯣꯏ ꯃꯌꯥꯝ ꯇꯧꯔꯨꯔꯒꯁꯨ ꯈꯦꯆꯤ ꯇꯧꯐꯝ ꯊꯣꯛꯄ ꯑꯗꯨꯃ ꯇꯧꯔꯒꯀꯣ ꯑꯗꯨꯝ ꯑꯗꯨꯃꯥꯏꯅ ꯇꯧꯔꯛꯀꯗꯕꯗꯤ ꯃꯥꯜꯂꯦ ꯑꯗꯨ ꯑꯩ ꯆꯞ ꯆꯥꯕꯗꯤ ꯈꯪꯗꯦꯕꯀꯣ ꯑꯗꯨꯝ ꯑꯩꯅ ꯇꯧꯒꯗꯕ ꯃꯥꯜꯂꯦꯅ ꯍꯥꯏꯖꯕꯩ ꯋꯥꯅꯦꯕꯀꯣ ꯑꯗ ꯅꯪꯅ ꯉꯁꯥꯏ ꯍꯪꯒꯦ ꯈꯜꯂꯝꯃꯤꯗꯣ ꯑꯗꯨꯝ ꯇꯞ ꯇꯞ ꯅꯤꯡꯁꯤꯡꯕꯤꯔꯒ ꯅꯤꯡꯁꯤꯡꯉꯛꯄ ꯑꯣꯏꯔꯒꯗꯤ ꯑꯗꯨꯝ ꯃꯈꯥ ꯇꯥꯅ ꯑꯗꯨꯝ ꯍꯪꯉꯛꯄꯁꯨ ꯌꯥꯅꯦꯕꯀꯣ ꯍꯥꯏꯕꯗꯤ ꯍꯪꯒꯦ ꯈꯜꯂꯝꯕ ꯒ ꯍꯪꯈꯤꯗꯕꯁꯦ ꯌꯥꯝꯅ ꯅꯨꯡꯉꯥꯏꯇꯕꯅꯦꯕ ꯏꯁꯥꯗꯀꯣ ꯑꯗꯩ ꯑꯩꯁꯨ ꯅꯪꯅ ꯍꯪꯒꯦ ꯈꯜꯂꯝꯃꯒ ꯑ ꯀꯩꯅꯣ ꯃꯥꯅ ꯍꯪꯗꯣꯏꯁꯤꯕꯣꯟꯅ ꯈꯟꯕ ꯑꯃ ꯁꯨꯝ ꯐꯥꯎꯈ꯭ꯔꯕꯅꯤꯅ ꯈꯪꯅꯤꯡꯕꯗꯨꯀꯣ
ꯅ ꯑꯩꯗꯤ ꯀꯩꯅꯣꯝ ꯍꯪꯒꯦ ꯇꯧꯔꯝ ꯃꯗꯨ ꯅꯤꯡꯁꯤꯡꯕ ꯉꯝꯗ꯭ꯔꯤꯕꯀꯣ ꯑꯗꯨꯝ ꯀꯩꯅꯣꯝꯃ ꯌꯦꯡꯉꯒ ꯀꯩꯅꯣꯝꯃ ꯍꯪꯒꯦ ꯇꯧꯔꯝꯕꯅꯤ ꯀꯥꯎꯒꯦꯅꯦ ꯍꯣꯏ ꯐꯔꯦ ꯑꯗꯨꯣ ꯅꯪ ꯅꯪ ꯌꯨꯝꯗ ꯂꯩꯇꯥꯥꯔꯒꯗꯤꯀꯣ ꯅꯪꯁꯨ ꯍꯥꯏꯐꯦꯠ ꯌꯥꯎꯔꯒ ꯀꯣꯏꯕ ꯈꯣꯠꯄ ꯇꯧꯔꯒ ꯆꯥꯛ ꯏꯁꯤꯡꯗ ꯑꯣꯏ ꯆꯥꯏꯔꯁꯨ ꯃꯤ ꯑꯇꯣꯞ ꯀꯅꯥꯝ ꯌꯥꯎꯗꯕ ꯅꯠꯇꯦꯕꯀꯣ ꯏꯃꯥꯟꯅꯕꯗꯨꯕꯨ ꯅꯪꯈ ꯇꯪꯒ ꯂꯩꯥꯏꯔꯦ ꯑꯗꯨꯃꯥꯏꯅ ꯆꯥꯃꯤꯟꯅꯕ ꯈꯣꯠꯄ ꯇꯧꯔꯒ ꯆꯠꯁꯤꯔꯥꯅ ꯈꯜꯂꯝꯕꯅꯤꯅ ꯅꯪ ꯊꯕꯛ ꯏꯪꯈꯥꯡ ꯆꯠꯄꯅꯤꯅ ꯑꯃꯨꯛ ꯌꯥꯗꯧꯗꯤ ꯃꯥꯟꯗ꯭ꯔꯦꯀꯣ
ꯍꯣꯏ ꯑꯗꯨꯅꯦ ꯑꯩꯒꯤ ꯑꯣꯏꯅꯗꯤ ꯍꯥꯏꯕꯁꯦ ꯉꯝꯗ꯭ꯔꯦ ꯍꯥꯏꯕꯗꯤ ꯑꯩꯅ ꯑꯃꯨꯛ ꯍꯥꯏꯔꯨꯅꯦ ꯑꯗꯩ ꯑꯃꯨꯛ ꯊꯦꯡꯉꯦ ꯈꯜꯂꯣ ꯅꯣꯏꯁꯨ ꯑꯃꯨꯛ ꯀꯟꯁꯤꯟꯕ ꯑꯗꯒꯤ ꯑꯩꯁꯨ ꯑꯃꯨꯛ ꯅꯨꯡꯉꯥꯏꯍꯧꯗꯕ ꯑꯗꯩ ꯅꯪꯅꯗ꯭ꯔꯦ ꯈꯜꯂꯣ ꯏꯁꯥꯁꯦ ꯍꯣꯕꯤ ꯍꯣꯕꯤ ꯑꯃꯨꯛ ꯇꯧꯕꯗꯨꯀꯣ ꯍꯨꯕꯤ ꯍꯨꯕꯤ ꯇꯧꯕꯗꯨꯁꯨꯨꯝ ꯍꯦꯛ ꯅꯨꯡꯉꯥꯏꯇꯗꯗꯨ ꯍꯥꯏꯗꯤ ꯒꯥꯔꯤ ꯅꯨꯡꯂꯤ ꯊꯧꯔꯒ ꯂꯥꯛꯄꯅꯤꯅ ꯍꯣꯕꯤ ꯍꯣꯕꯤ ꯇꯧꯕ ꯍꯥꯏꯕꯁꯤꯃꯛꯇꯕꯨ ꯁꯨꯝ ꯅꯨꯡꯉꯥꯏꯖꯗꯕꯗꯨꯀꯣ ꯑꯗꯨꯅ ꯑꯗꯨꯝ ꯌꯥꯔꯤꯈꯩ ꯑꯩꯅ ꯍꯧꯖꯤꯛꯀꯥꯟ ꯍꯥꯏꯔꯤꯁꯦ ꯑꯗꯨꯝ ꯊꯕꯛ ꯑꯝꯇ ꯀꯩꯅꯣꯝ ꯇꯧꯁꯦ ꯍꯥꯏꯔꯒꯁꯨ ꯑꯩꯗꯤ ꯍꯣꯏ ꯍꯥꯏꯗꯣꯛꯇ꯭ꯔꯦꯕꯀꯣ ꯍꯣꯏ ꯃꯑꯣꯡ ꯌꯦꯡꯉꯁꯤ ꯑꯗꯨꯝ ꯍꯥꯏꯕꯗꯤ ꯉꯜꯂꯒꯅ ꯄꯥꯎ ꯍꯥꯏꯔꯛꯑꯒꯦ ꯍꯥꯏꯔꯒ ꯑꯗꯨꯃꯥꯏꯅ ꯑꯣꯏꯅ ꯆꯠꯂꯦꯕ ꯑꯗꯨꯅ ꯅꯣꯏꯁꯨ ꯃꯤꯗꯨ ꯅꯣꯡ ꯐꯥꯗꯧ ꯂꯥꯛꯄꯗꯨꯗ ꯑꯃꯨꯛ ꯉꯥꯏꯍꯜꯂꯒ ꯑꯃꯨꯛ ꯑꯩ ꯑꯃꯨꯛ ꯌꯥꯎꯔꯣꯏ ꯍꯥꯏꯔꯛꯄꯗꯨꯁꯨ ꯅꯨꯡꯉꯥꯏꯇꯦ ꯇꯤ ꯑꯩꯁꯨ ꯄꯥꯝꯗꯦꯕꯀꯣ ꯑꯗꯨꯅ ꯅꯕꯥꯅꯤ ꯈꯛꯇꯪ ꯆꯠꯄꯒꯤ ꯃꯑꯣꯡꯗ ꯑꯗꯨꯝ ꯂꯦꯞꯄꯣ ꯍꯧꯖꯤꯛꯇꯤ ꯑꯗꯨꯒ ꯀꯩꯒꯨꯝꯕ ꯉꯜꯂꯒꯕꯨꯗꯤ ꯁꯨꯝ ꯉꯥꯏꯍꯥꯛ ꯊꯦꯡꯅꯕ ꯃꯇꯝꯗꯣ ꯆꯥꯔꯒꯗꯤ ꯊꯦꯡꯅꯔꯁꯨ ꯌꯥꯏꯑꯕꯀꯣ ꯑꯗ ꯍꯧꯖꯤꯛ ꯍꯧꯖꯤꯛꯀꯤ ꯑꯣꯏꯅꯗꯤ ꯑꯩꯗꯤ ꯌꯥꯎꯗꯕꯒꯤ ꯃꯑꯣꯡꯗ ꯑꯣꯏꯅ ꯑꯗꯨꯃꯥꯏꯅ ꯑꯗꯨ ꯄꯥꯕꯤꯔꯣꯕꯀꯣ
ꯍꯣꯏ ꯐꯔꯦ ꯐꯔꯦ ꯑꯗꯨꯗꯣ ꯍꯣꯔꯦꯟꯁꯤꯕꯨ ꯕꯣꯟ ꯌꯦꯡꯗꯣꯏꯔꯣ ꯌꯦꯡꯉꯣꯏꯗꯣꯏꯔꯣ ꯅꯪ ꯀꯃꯥꯏꯅ ꯇꯧꯕꯅꯣ
ꯑꯩꯁꯦ ꯕꯣꯜꯗꯨꯁꯨ ꯑꯗꯨꯃꯥꯏꯅ ꯌꯦꯡꯕꯁ ꯑꯗꯨꯝ ꯐꯔꯛ ꯇꯥꯔꯅꯤ ꯍꯥꯏꯕꯗꯤ ꯃꯣꯏꯅ ꯁꯥꯟꯅꯗꯣꯏꯁꯦ ꯕꯥꯔꯣ ꯃꯈꯥ ꯃꯈꯥꯏꯗꯩ ꯁꯥꯟꯅꯗꯣꯏꯅꯦ ꯑꯗꯨ ꯕꯥꯔꯣ ꯃꯈꯥꯏꯗꯩ ꯁꯥꯟꯅꯕ ꯍꯥꯏꯁꯦ ꯄꯨꯡ ꯑꯃ ꯃꯈꯥꯏ ꯁꯥꯟꯅꯔꯗꯤ ꯕꯥꯔꯣ ꯃꯈꯥꯏ ꯑꯃ ꯃꯈꯥꯏ ꯑꯅꯤꯗꯗꯤ ꯂꯣꯏ ꯑꯗꯨ ꯍꯥꯞ ꯊꯥꯕꯅꯦ ꯑꯗꯒꯤ ꯃꯣꯏꯒꯤ ꯑꯗꯨꯝ ꯉꯥꯏꯍꯥꯛ ꯈꯤꯇꯪ ꯊꯥꯗꯣꯛ ꯊꯥꯖꯤꯟ ꯑꯅꯤ ꯃꯈꯥꯏꯃꯨꯛꯇꯤ ꯑꯗꯨꯃꯤꯠꯇ ꯇꯥꯔꯅꯦꯕꯀꯣ ꯑꯗ ꯑꯅꯤ ꯃꯈꯥꯏꯗꯒꯤ ꯇꯨꯝꯕ ꯍꯥꯏꯗꯨꯗꯤ ꯑꯃꯨꯛ ꯐꯔꯛ ꯇꯥꯅꯤ ꯑꯗꯨꯅ ꯑꯩꯒꯤ ꯑꯣꯏꯅꯗꯤ ꯊꯕꯛ ꯑꯃꯨꯛ ꯁꯨꯝ ꯆꯠꯊꯣꯛꯀꯗꯕꯅꯤꯅꯀꯣ ꯕꯣꯜꯁꯦ ꯌꯦꯡꯉꯔꯣꯏ ꯔꯤꯖꯜ ꯑꯣꯏꯅ ꯑꯗꯨꯃꯥꯏꯅ ꯑꯗꯨꯝ ꯌꯦꯡꯉꯒꯦꯅ ꯂꯦꯞꯄꯦꯕꯀꯣ ꯑꯗꯨ ꯅꯪꯗꯤ ꯌꯦꯡꯒꯗ꯭ꯔꯥ ꯉꯁꯤꯗꯤ ꯍꯥꯏꯕꯗꯤ ꯌꯦꯡꯕ ꯍꯥꯏꯕꯗꯤ ꯐꯣꯟꯒꯨꯝꯕꯗ ꯌꯦꯡꯕ ꯅꯠꯇꯕ ꯑꯗꯨꯝ ꯃꯌꯥꯝ ꯄꯨꯜꯂꯒ ꯇꯤꯚꯤꯗ ꯀꯩꯗ ꯌꯦꯡꯕꯗꯣ ꯑꯗꯨꯃꯥꯏꯅ ꯌꯦꯡꯕ ꯌꯥꯎꯒꯗꯣꯔꯤꯕ꯭ꯔꯥ ꯀꯃꯥꯏꯅ ꯇꯧꯒꯦ ꯉꯁꯤꯗ ꯅꯪꯒꯤ
ꯑꯧ ꯌꯦꯡꯗꯣꯏꯅꯦ ꯑꯩꯈꯣꯏ ꯅꯍꯎꯄꯥ ꯀꯩꯗꯧꯕ ꯂꯣꯏ ꯇꯧꯈ꯭ꯔꯦ ꯍꯥꯏꯗꯤ ꯃꯣꯏꯗꯤ ꯕꯣꯟ ꯊꯦꯡ ꯉꯥꯛꯇ ꯍꯧꯒꯠꯂꯒ ꯌꯦꯡꯗꯣꯏꯅꯤꯅ ꯍꯥꯟꯅ ꯂꯣꯏꯅ ꯇꯨꯝꯅꯈ꯭ꯔꯦꯕꯀꯣ ꯑꯩꯁꯨ ꯑꯃꯨꯇꯪ ꯄꯣꯊꯥꯔꯒꯅ ꯄꯣꯊꯥꯔꯒ ꯈꯤꯇꯪ ꯇꯨꯝꯍꯧꯗ꯭ꯔꯗꯤ ꯍꯣꯔ ꯑꯃꯨꯐꯥꯎ ꯉꯥꯏꯔ ꯈꯣꯠꯂꯒ ꯑꯃꯨꯛ ꯌꯦꯡꯕ ꯈꯣꯠꯄ ꯍꯥꯏꯕꯗꯨꯗꯤ ꯏꯁꯥꯗ ꯑꯗꯨ ꯋꯥꯕ ꯈꯣꯠꯄ ꯑꯣꯏꯒꯅꯤꯅꯀꯣ ꯑꯗꯨꯅ ꯉꯥꯛꯇ ꯈꯔ ꯉꯇ ꯑꯇꯥ ꯇꯣꯡꯈ꯭ꯔꯨꯔꯀꯣ ꯑꯗꯨꯃꯥꯏꯅ ꯍꯣꯔꯦꯟ ꯀꯣꯟꯅ ꯌꯦꯡꯁꯤꯔꯗꯤ ꯈꯟꯕꯅꯦ
ꯑꯣ ꯍꯣꯏ ꯌꯥꯏꯌꯦ ꯑꯗꯨꯝ ꯍꯥꯏꯗꯤ ꯌꯦꯡꯃꯤꯟꯅꯅꯕ ꯅꯛꯅ ꯂꯩꯔꯒꯗꯤ ꯑꯗꯨꯝ ꯌꯦꯡꯃꯤꯟꯅꯕ ꯌꯥꯏ ꯃꯌꯥꯝ ꯌꯦꯡꯃꯤꯟꯅꯕꯒꯤ ꯕꯤꯠꯁꯤꯁꯨ ꯇꯣꯉꯥꯟꯕꯅꯦꯕꯀꯣ ꯐꯣꯟꯗ ꯌꯦꯡꯕꯗꯒꯤꯗꯤ ꯈꯦꯠꯅꯕꯅꯦ ꯑꯗꯨꯝ ꯃꯗꯨꯅ ꯑꯗꯨꯃꯥꯏꯅ ꯑꯗꯨꯝ ꯌꯦꯡꯉꯣ ꯑꯗꯨ ꯑꯣꯏꯔ ꯇꯥꯔꯒꯗꯤ ꯅꯪꯁꯦ ꯉꯁꯤ ꯕꯣꯜ ꯌꯦꯡꯉꯅꯤ ꯍꯥꯏꯔꯒꯗꯤ ꯍꯧꯒꯠꯄꯁꯦ ꯑꯗꯨꯝ ꯈꯤꯇꯪ ꯊꯦꯡꯉꯅꯤ ꯑꯗꯒꯤ ꯊꯕꯛ ꯏꯟꯈꯥꯡꯁꯨ ꯂꯩ ꯍꯥꯏꯕꯅꯤꯅ ꯍꯌꯦꯡꯗꯤ ꯋꯀꯤꯡ ꯆꯠꯄꯁꯦ ꯂꯦꯞꯄꯗ ꯇꯥꯗꯣꯏ ꯅꯠꯇ꯭ꯔꯣ ꯀꯃꯥꯏꯅ ꯇꯧꯒꯦ
ꯍꯣꯏ ꯑꯗꯨꯝ ꯂꯦꯞꯄꯁꯤꯗ ꯍꯌꯦꯡꯗꯤ ꯊꯕꯛ ꯏꯪꯈꯥꯡ ꯃꯌꯥꯝꯁꯤꯒꯀꯣ ꯃꯃꯟ ꯑꯃꯁꯨ ꯂꯥꯛꯇꯣꯏꯅ ꯃ ꯃꯥꯗꯣ ꯑꯩ ꯇꯤꯤꯟ ꯉꯟꯇꯥ ꯂꯑꯒ ꯈꯣꯠꯂ ꯑꯩꯅ ꯑꯃꯨꯛ ꯂꯩꯔ ꯗꯕ ꯈꯣꯠꯇꯕ ꯂꯥꯛꯑꯣꯏꯗ ꯇꯥꯔꯁꯨ ꯀꯣꯛ ꯏꯁꯥꯗꯃꯛ ꯅꯤꯡꯁꯤꯡ ꯍꯥꯡꯁꯤꯡꯒ ꯇꯧꯔꯒ ꯆꯠꯄꯗꯣ ꯍꯣꯕꯣꯏ ꯍꯕꯁꯨ ꯇꯧꯔꯒ ꯅꯨꯡꯉꯥꯏꯇꯕꯧꯕ ꯃꯥꯟꯗꯕ ꯑꯗꯨꯃꯥꯏꯅ ꯈꯜꯂꯦꯕ ꯑꯩꯈꯣꯏ ꯏꯁꯥ ꯑꯗꯨꯝ ꯑꯗꯨꯗꯨꯅ ꯂꯦꯊꯣꯁꯨ ꯂꯦꯊꯣꯔꯣꯁꯤꯗ ꯍꯌꯦꯡꯛꯇꯦꯀꯣ
ꯍꯣ ꯍꯣꯏ ꯑꯗꯨꯅ ꯐꯔꯅꯤ ꯍꯥꯏꯕꯗꯤ ꯊꯕꯛꯇꯣ ꯕꯣꯔꯜꯁꯨ ꯌꯥꯝ ꯑꯃꯨꯛ ꯌꯦꯡꯉꯅꯤ ꯅꯃꯥꯟꯅꯕ ꯁꯨ ꯑꯃꯨꯛ ꯂꯥꯛꯑꯅꯤ ꯑꯗꯒꯤ ꯂꯥꯏ ꯇꯤꯟꯒꯤ ꯊꯧꯔꯝ ꯀꯩꯀꯥ ꯇꯧꯕꯗꯁꯨ ꯅꯪꯅ ꯃꯄꯨꯝ ꯑꯣꯏꯅ ꯌꯥꯎꯔꯨꯗ꯭ꯔꯒꯁꯨ ꯄꯣꯠ ꯆꯩ ꯑꯃ ꯑꯃ ꯈꯤꯇꯪ ꯈꯤꯇꯪꯗꯁꯨ ꯃꯇꯦꯡ ꯑꯣꯏꯅꯅꯕ ꯌꯥꯎꯗꯕ ꯁꯨꯝ ꯌꯥꯔꯣꯏ ꯑꯗꯨꯅ ꯋꯥꯋꯀꯤꯡ ꯑꯃ ꯃꯉꯣꯟꯗ ꯍꯥꯞꯆꯤꯜꯂꯒꯗꯤ ꯑꯌꯨꯛꯇ ꯊꯕꯛꯇꯣ ꯌꯥꯝ ꯌꯥꯝꯈ꯭ꯔꯅꯤ ꯅꯪꯉꯣꯟꯗꯁꯨ ꯌꯥꯝ ꯋꯥꯔꯅꯤ ꯑꯗꯒꯤ ꯅꯪꯒꯤ ꯅꯆꯥꯥꯟꯅꯁꯨ ꯃꯌꯥꯝꯗꯨꯁꯨ ꯌꯦꯟ ꯀꯩꯀꯥꯗꯨꯁꯨ ꯑꯃꯨꯛ ꯁꯟꯒꯗꯧꯅꯤꯅꯀꯣ ꯑꯗꯨꯅ ꯑꯗꯨꯃꯥꯏꯅ ꯇꯧꯔꯁꯦ ꯍꯌꯦꯡꯗꯤ ꯑꯗꯨꯝ ꯂꯦꯞꯄꯁꯨ ꯂꯦꯞꯄꯁꯦ ꯍꯥꯏꯕꯗꯤ ꯊꯕꯛꯇꯨ ꯌꯥꯝꯃꯕꯅꯤꯅ ꯑꯃ ꯁꯤꯟꯗꯣꯛ ꯀꯛꯄ ꯌꯥꯕ ꯑꯃꯗꯤ ꯀꯛꯊꯕ ꯇꯥꯕꯅꯤ ꯅꯠꯇ꯭ꯔꯥ ꯃꯤ ꯑꯃꯅ ꯊꯕꯛ ꯆꯥꯝ ꯀꯨꯟꯗꯤ ꯇꯧꯕ ꯉꯝ ꯃꯣꯏ ꯆꯕꯅꯤꯅꯀꯣ ꯑꯗꯨꯅ ꯑꯗꯨꯃꯥꯏꯅ ꯇꯧꯔꯁꯦ ꯍꯌꯦꯡꯒꯤ ꯑꯣꯏꯅꯗꯤ ꯋꯥꯛꯀꯤꯡꯗꯣ ꯂꯦꯞꯄꯁꯦ ꯅꯪꯁꯨ ꯕꯣꯜꯗꯣ ꯐꯖꯅ ꯌꯦꯡꯉꯣ ꯑꯗꯨꯒ ꯅꯃꯥꯟꯅꯕ ꯂꯥꯛꯄꯗꯨꯁꯨ ꯐꯖꯅ ꯂꯩꯃꯤꯟꯅꯕ ꯅꯪꯅꯕꯀꯣ ꯑꯗꯨꯃꯥꯏꯅ ꯇꯧꯕꯅꯗꯤ ꯐꯗꯧ ꯃꯥꯜꯂꯦ
ꯍꯣꯏ ꯑꯗꯨꯃꯥꯏꯅ ꯈꯜꯂꯤꯅꯦꯀꯣ ꯑꯩꯁꯨ ꯑꯗꯨꯗꯨꯒ ꯍꯥꯏꯅꯤꯡꯕ ꯑꯃꯅꯀꯣ ꯀꯩꯅꯣꯝ ꯑꯩꯁꯦ ꯀꯩꯅꯣꯝ ꯍꯥꯏꯒꯦꯇꯧꯔ ꯑꯗꯨꯝ ꯀꯥꯎ ꯂꯩꯔꯦ ꯉꯁꯤꯁꯦ ꯑꯗꯨ ꯅꯤꯡꯁꯤꯡꯕꯁꯦ ꯑꯗꯨꯝ ꯊꯣꯛꯂꯛ ꯌꯥꯗꯕꯗꯣ ꯑꯗꯨꯃꯥꯏꯅ ꯇꯧ ꯂꯩꯔꯦꯕꯀꯣ
ꯑꯣ ꯍꯣꯏ ꯇꯧꯕꯅꯦ ꯑꯗꯣ ꯌꯥꯝ ꯅꯨꯡꯉꯥꯏꯍꯧꯗꯕꯅꯦ ꯍꯛꯊꯤ ꯈꯥꯏꯅꯤꯡꯉꯒ ꯈꯟꯗꯣꯛꯈꯤꯗꯕꯒꯤ ꯏꯁꯥꯗ ꯅꯨꯡꯉꯥꯏꯕꯝ ꯈꯪ ꯈꯪꯍꯧꯗꯕꯗꯣꯀꯣ ꯑꯗꯨꯃꯥꯏꯅ ꯇꯧꯕꯅꯦ ꯑꯩꯁꯨ ꯈꯪꯉꯦꯕꯀꯣ ꯑꯗꯨꯅ ꯑꯩꯁꯨ ꯀꯩ ꯍꯥꯏꯅꯤ ꯋꯥꯁꯦ ꯍꯥꯏꯒꯦ ꯈꯜꯂꯒꯗꯤꯅꯦ ꯀꯥꯎꯒꯤꯗ꯭ꯔꯥꯅ ꯀꯥꯏꯅꯗꯤ ꯇꯧꯕꯗꯣ ꯇꯧꯋꯦꯕ ꯍꯧꯖꯤꯛꯀꯥꯟꯁꯦꯀꯣ ꯍꯥꯏꯕꯗꯤ ꯇꯤ ꯅꯤꯡꯖꯤꯡꯉꯤꯉꯩꯗ ꯁꯠ ꯍꯥꯏꯍꯧꯗ꯭ꯔꯒꯗꯤ ꯑꯩꯁꯦ ꯍꯣꯔꯦꯟ ꯍꯥꯏꯕ ꯄꯣꯠꯁꯤꯃꯥ ꯑꯗꯨꯝ ꯀꯥꯎꯗꯧ ꯃꯥꯜꯂꯦꯅ ꯑꯗꯨ ꯁꯤ ꯆꯍꯤꯅꯔꯁꯨ ꯈꯪꯗꯦ ꯑꯗꯨꯝ ꯀꯥꯎꯕꯁꯦ ꯈꯤꯇꯪ ꯀꯥꯎꯒꯂꯦ ꯀꯥꯎꯒꯟꯕ ꯍꯥꯏꯕꯗꯤꯅꯦ ꯍꯥꯏꯒꯦ ꯈꯜꯂꯤꯉꯩꯗ ꯍꯥꯏꯍꯧꯗ꯭ꯔꯒꯗꯤ ꯑꯃꯨꯛ ꯑꯗꯨꯝ ꯀꯥꯎꯒꯤꯕꯗꯣ ꯑꯗꯨꯒ ꯈꯤꯇꯪ ꯀꯨꯏꯅ ꯂꯩꯔꯀꯥꯟꯗ ꯑꯃꯨꯛ ꯅꯤꯡꯁꯤꯡꯉꯛꯄ ꯑꯗꯨꯃꯥꯏ ꯇꯧꯕꯁꯦ ꯍꯦꯛꯇ ꯇꯣꯏꯅ ꯇꯧꯋꯦꯕ ꯍꯧꯖꯤꯛꯀꯥꯟꯁꯦꯀꯣ ꯑꯗꯨꯃꯥꯏꯅ ꯇꯧꯕ ꯑꯣꯏꯔꯝꯗꯧ ꯃꯥꯜꯂꯦ ꯅꯪꯒꯤꯗꯨꯁꯨꯀꯣ ꯑꯗꯨꯝ ꯍꯥꯏꯕꯗꯤ ꯑꯃ ꯑꯃ ꯇꯧꯔꯤꯀꯥꯟꯗ ꯍꯥꯏꯒꯦ ꯈꯟꯕꯗꯩ ꯀꯥꯎꯊꯣꯛꯈꯤꯕꯗꯨꯀꯣ
ꯎꯝ ꯑꯗꯨꯅꯦ ꯍꯥꯏꯁꯦ ꯆꯍꯤ ꯃꯇꯥꯡ ꯑꯣꯏꯗꯣꯏꯅꯦ ꯍꯥꯟꯅ ꯁꯨꯃꯥꯏꯅꯒ ꯇꯧꯔꯝꯗꯕꯅꯦꯕꯀꯣ ꯆꯍꯤ ꯁꯨꯝ ꯌꯥꯝꯃ ꯌꯥꯝꯃ ꯀꯥꯎꯕꯅꯤ ꯈꯪꯗꯦ ꯀꯩꯅꯣ ꯇꯧꯕꯅꯤ ꯈꯪꯗꯦ ꯍꯦꯟꯖꯜꯂꯛꯄꯗꯣ ꯃꯥꯏ ꯑꯗꯨꯝ ꯑꯣꯏꯗꯣꯏꯅꯦꯕꯀꯣ
ꯍꯣꯏ ꯑꯗꯨꯅꯦ ꯍꯥꯏꯕꯗꯤ ꯊꯕꯛꯀꯤ ꯋꯥꯗ ꯅꯠꯇꯕ ꯃꯤꯁꯤꯁꯨꯅꯦ ꯍꯥꯏꯕꯗꯤ ꯁꯨꯝ ꯇꯣꯏꯅ ꯎꯅꯔꯒꯁꯨ ꯉꯁꯥꯏꯒꯤ ꯃꯤꯡꯁꯦ ꯍꯦꯛ ꯀꯧꯅꯗꯕꯤꯗ ꯎꯝ ꯑꯥ ꯍꯥꯏꯅꯔꯒ ꯅꯠꯇ꯭ꯔꯒ ꯑꯗꯨꯝ ꯃꯤꯡ ꯀꯧꯅꯗꯕꯤꯗ ꯗꯥꯏꯔꯦꯛ ꯍꯦꯛꯇ ꯍꯥꯏꯅꯈꯤꯕ ꯀꯧꯅꯈꯤꯕ ꯑꯦ ꯀꯥꯏ ꯆꯠꯂꯤꯅꯣ ꯈꯣꯠꯂꯤꯅꯣ ꯑꯗꯨꯃꯥꯏꯅ ꯇꯧꯅꯈꯤꯕ ꯑꯗꯨꯝ ꯌꯥꯎꯋꯤꯗꯅꯀꯣ ꯑꯗꯨꯅ ꯀꯩ ꯍꯥꯏꯅꯤ ꯅꯣꯡ ꯐꯥꯗꯣꯛ ꯁꯨꯃꯥꯏꯅ ꯁꯣꯔꯣꯛ ꯋꯥꯝ ꯋꯥꯝꯃꯗꯒ ꯂꯩꯅꯔꯀꯥꯟꯗꯁꯨ ꯎꯗꯤ ꯎꯔꯒ ꯉꯛ ꯈꯛꯇꯪ ꯏꯟꯕꯗꯁꯨ ꯌꯥꯗꯕ ꯇꯥꯏꯃꯤꯡ ꯍꯥꯏꯕꯗꯤ ꯀꯧꯗꯕꯗꯁꯨ ꯌꯥꯔꯣꯏꯗꯕ ꯇꯥꯏꯃꯤꯡꯒꯨꯝꯕ ꯑꯗꯒꯤ ꯃꯤ ꯑꯃꯅꯒ ꯑꯦ ꯀꯅꯥꯅꯣꯅ ꯍꯧꯖꯤꯛ ꯀꯧꯅꯩꯗꯨꯕꯨ ꯍꯥꯏꯔ ꯀꯥꯟꯗ ꯃꯃꯤꯡꯒ ꯈꯪꯗꯦꯒ ꯍꯥꯏꯕ ꯗꯨ ꯃꯥꯟꯕ ꯃꯑꯣꯡ ꯑꯃ ꯑꯗꯨꯝ ꯇꯧꯔꯛꯄꯗꯣ ꯍꯥꯏꯕꯗꯤ ꯇꯣꯏꯅ ꯁꯨꯝ ꯎꯅꯔꯒꯁꯨ ꯃꯤꯡ ꯑꯣꯏꯅ ꯁꯨ ꯁꯨꯝ ꯀꯧꯅꯒꯤꯗꯕ ꯃꯤ ꯑꯗꯨꯝ ꯂꯩꯗꯅꯀꯣ ꯑꯗꯨꯅ ꯃꯥꯏ ꯃꯃꯤꯡꯁꯦ ꯐꯠ ꯊꯣꯛꯣꯂꯛꯑꯣ ꯌꯥꯗꯕꯗꯣꯀꯣ ꯑꯗꯨꯃꯥꯏꯅ ꯇꯧꯕꯗꯁꯨ ꯑꯗꯨꯝ ꯊꯦꯡꯅꯩ ꯑꯗꯨꯅ ꯑꯩꯗꯤ ꯑꯃꯨꯛꯃꯨꯛꯁꯨ ꯀꯤꯔꯛꯏꯅꯦ ꯍꯥꯏꯕꯗꯤ ꯀꯩꯅꯣꯅꯦ ꯑꯩꯅ ꯇꯧꯔꯤꯁꯤꯕꯨ ꯑꯩꯕꯨ ꯁꯨꯃꯥꯏ ꯇꯧꯔꯝꯗ ꯕꯅꯦ ꯀꯥꯏꯅ ꯍꯥꯏꯔꯒꯀꯣ ꯑꯗꯣ ꯏꯃꯥꯟꯅꯕꯗ ꯁꯨꯝ ꯍꯪꯅ ꯀꯥꯟꯗ ꯑꯦ ꯑꯗꯨꯗꯤ ꯑꯩꯈꯣꯏꯁꯨ ꯑꯗꯨꯝ ꯇꯧꯋꯤꯗ ꯃꯔꯛ ꯃꯔꯛꯇ ꯍꯥꯏꯕꯗꯤ ꯇꯣꯏꯅ ꯁꯨꯝ ꯀꯧꯅꯈꯤꯗꯕ ꯃꯤ ꯊꯥꯏꯅ ꯀ꯭ꯂꯥꯁ ꯑꯣꯏꯒꯤꯔꯒꯁꯨ ꯑꯗꯨꯃꯥꯏꯅ ꯀꯧꯅꯗꯕꯗꯨ ꯐꯠ ꯐꯥ ꯀꯥꯎꯕ ꯈꯣꯠꯄ ꯑꯗꯨꯝ ꯌꯥꯎꯏ ꯈꯣꯠꯂꯦꯅ ꯍꯥꯏꯔꯛ ꯑꯗꯨ ꯅꯣꯏꯗꯤ ꯇꯧꯕ꯭ꯔꯣ ꯇꯧꯗꯕ꯭ꯔꯣ ꯀꯃꯥꯏꯅ ꯇꯧꯒꯦ ꯃꯤ ꯃꯃꯤꯡꯒꯨꯝꯕꯁꯤꯗꯤ
ꯍꯣꯏꯒꯤ ꯑꯗꯨꯝ ꯅꯤꯡꯁꯤꯡꯉꯦ ꯑꯩꯅ ꯅꯉꯣꯟꯗꯁꯨ ꯃꯔꯛ ꯃꯔꯛꯇ ꯍꯥꯏꯗꯨꯏꯗꯤ ꯑꯩꯗꯤꯀꯣ ꯍꯥꯏꯗꯤ ꯃꯤ ꯃꯌꯥꯝꯅ ꯈꯪꯕꯤꯕꯔꯥ ꯀꯩꯅꯣ ꯈꯪꯗꯦꯕꯀꯣ ꯑꯗꯨꯝ ꯀꯧꯔꯛꯇꯣꯏꯅꯦꯕ ꯑꯗꯨꯝ ꯀꯩꯅꯣ ꯇꯧꯕ ꯀꯥꯟꯗ ꯂꯝꯕꯤ ꯆꯠꯄꯅꯤ ꯈꯪꯗꯦ ꯑꯃ ꯆꯠꯄꯅꯤ ꯈꯪꯗꯦꯗꯨꯝ ꯑꯁꯤꯃꯤꯁꯤ ꯎꯔꯒꯨꯝ ꯇꯧꯋꯏꯗꯤ ꯅꯪꯉꯣꯟ ꯁꯨꯝ ꯍꯥꯏꯅꯦꯕ ꯑꯁꯤ ꯃꯤꯁꯤ ꯈꯪꯕꯨꯝ ꯇꯧꯋꯦ ꯃꯃꯤꯡꯒ ꯀꯣꯟꯅ ꯀꯥꯎꯒꯦ ꯈꯣꯠꯀꯦ ꯑꯗꯨꯝ ꯀꯣꯟꯅ ꯆꯤꯜꯂꯛꯀꯥꯟꯗꯗꯤ ꯑꯗꯨ ꯇꯞ ꯇꯞꯅꯗꯤ ꯅꯤꯡꯁꯤꯡꯉꯛꯄꯀꯣ ꯑꯗꯨ ꯍꯥꯏꯗꯤ ꯍꯧꯖꯤꯛꯀꯥꯟꯗꯤ ꯅꯤꯡꯁꯤꯡꯕꯒꯤ ꯄꯥꯝꯕꯩꯁꯤ ꯌꯥꯝ ꯋꯥꯠꯄꯒꯤ ꯇꯥꯏꯞꯇ ꯇꯧꯔꯛꯄꯗꯣ ꯑꯗꯨꯃꯥꯏꯅ ꯇꯧꯔꯦꯕꯀꯣ
ꯍꯣꯏ ꯑꯩꯗꯤ ꯃꯔꯨ ꯑꯣꯏꯅꯅꯦ ꯑꯇꯣꯞꯄꯗꯗꯤ ꯊꯑꯣꯏꯅ ꯅꯤꯡꯖꯤꯡꯕ ꯀꯥꯎꯕꯁꯦ ꯑꯗꯨꯝ ꯊꯣꯏꯅ ꯍꯥꯏꯕꯗꯤ ꯍꯥ ꯌꯥꯝ ꯀꯟꯅ ꯈꯪꯕ ꯉꯝꯗꯕꯗꯨꯀꯣ ꯑꯗꯨꯒ ꯃꯤ ꯃꯃꯤꯡꯁꯤꯃꯗꯤ ꯌꯥꯝ ꯐꯖꯅ ꯈꯪꯉꯛꯑꯦ ꯏꯁꯥꯁꯦ ꯍꯥꯏꯕꯗꯤ ꯑꯩ ꯑꯗꯨꯝ ꯃꯤ ꯃꯃꯤꯡꯒꯨꯝꯕꯁꯦ ꯀꯥꯎꯒꯟꯗꯦꯕꯀꯣ ꯑꯗꯒꯤ ꯑꯗꯨꯝ ꯑꯉꯥꯡ ꯑꯣꯏꯔꯤꯉꯩꯗꯁꯨ ꯍꯥꯏꯇꯥꯔꯦꯀꯣ ꯀꯥꯎꯒꯟꯗꯕꯗ ꯑꯗꯨꯝ ꯍꯦꯛꯇ ꯑꯃꯨꯛ ꯍꯥꯏꯕ ꯑꯗꯨꯝ ꯅꯤꯡꯁꯤꯡꯒꯟꯕꯗꯣ ꯇꯧꯕꯅꯦꯕ ꯑꯗꯣ ꯍꯟꯗꯛꯇꯤ ꯑꯩꯒꯤ ꯃꯤ ꯃꯃꯤꯡꯁꯦ ꯍꯦꯛꯇ ꯀꯥꯎꯒꯟꯕꯒꯤ ꯑꯑꯣꯟꯕꯁꯦ ꯎꯔꯀꯥꯟꯗ ꯑꯩꯉꯣꯟꯗ ꯑꯩꯁꯤ ꯀꯩꯅꯣ ꯇꯧꯔꯛꯏꯁꯤꯕꯨ ꯈꯤꯇꯪ ꯇꯣꯉꯥꯟꯕ ꯑꯃ ꯂꯥꯛꯄꯅꯤꯅꯀꯣ ꯈꯪꯉꯛꯄꯗꯣ ꯑꯗꯨꯃꯥꯏꯅ ꯇꯧꯔꯛꯑꯦ ꯍꯥꯏꯇꯥꯔꯦ ꯀꯣ ꯂꯥꯏꯔꯤꯛꯇ ꯀꯩꯗ ꯀꯥꯎꯕꯗꯨꯗꯤ ꯑꯃ ꯑꯣꯏꯔꯦ ꯑꯗꯣ ꯃꯤ ꯃꯃꯤꯡꯒꯨꯝꯕ ꯑꯩꯅ ꯌꯥꯝ ꯀꯥꯎꯔꯝꯗꯕ ꯄꯣꯠ ꯑꯝꯗ ꯁꯨꯝ ꯀꯥꯎꯔꯛꯄꯗꯨꯒꯤꯀꯣ ꯉꯍꯥꯛꯇꯪꯒ ꯑꯃꯨꯛ ꯀꯩꯅꯣꯅꯦ ꯑꯩꯇꯣꯏꯁꯤꯕꯨ ꯁꯣꯏꯔꯤꯕ꯭ꯔꯥ ꯆꯨꯝꯃꯤꯕ꯭ꯔꯥ ꯀꯥꯏꯅ ꯈꯜꯂꯛꯄꯗꯣ ꯑꯗꯨꯃꯥꯏꯅ ꯇꯧꯗ ꯑꯗꯨꯝ ꯌꯥꯎꯋꯦꯕꯀꯣ ꯍꯧꯖꯤꯛꯀꯥꯟꯁꯦ ꯑꯗꯨꯅꯤ ꯑꯁ ꯅꯨꯡꯉꯥꯏꯇꯦ ꯈꯪꯗꯦ
ꯑꯗꯨꯅꯤ ꯈꯪꯉꯦ ꯆꯍꯤ ꯌꯥꯝꯃ ꯄꯤꯔꯗꯣꯏꯅꯦꯕꯀꯣ ꯍꯥꯏꯗꯤ ꯆꯍꯤ ꯌꯥꯝꯃꯗꯤ ꯑꯩꯈꯣꯏ ꯍꯥꯏꯗꯤ ꯑꯩꯈꯣꯏ ꯏꯁꯥꯒꯤ ꯀꯩꯅꯣꯁꯦ ꯐꯖꯅ ꯃꯊꯧ ꯇꯧꯔꯛꯇꯕ ꯍꯥꯏꯇꯥꯔꯦ ꯅꯤꯡꯁꯤꯡꯕꯒꯤ ꯄꯥꯡꯒꯜꯒꯨꯝꯕ ꯀꯩꯒꯨꯝꯕ ꯁꯨꯝ ꯋꯥꯠꯂꯛꯄ ꯑꯣꯏꯗꯣꯏꯅꯦꯕꯀꯣ ꯍꯣꯏ ꯍꯣꯏ ꯐꯔꯦ ꯑꯗꯨꯗꯤ ꯑꯩꯁꯨꯀꯣ ꯅꯇꯛ ꯄꯣꯊꯥꯅ ꯇꯧꯒꯦ ꯍꯣꯔꯦꯟ ꯕꯣꯟ ꯌꯦꯡꯗꯣꯏꯅꯤꯅꯀꯣ
ꯍꯣꯏ ꯍꯣꯏ ꯊꯦꯡꯉꯦ ꯊꯦꯡꯉꯦ ꯄꫭꯠ ꯊꯥꯖꯔꯣ ꯇꯨꯝꯖꯔꯨꯔꫭ
ꯎꯝ ꯊꯝꯃꯃꫭ ꯊꯝꯃꫭ